ꯀꯗꯔꯃꯤꯅꯣ
ꯁꯨꯝ ꯂꯩꯔꯝꯃꯅꯤꯗ ꯑꯩ ꯉꯁꯥꯏ ꯊꯕꯛ ꯆꯠꯂꯨꯕ ꯑꯗꯒꯤ ꯋꯥꯔꯦꯅ ꯑꯗꯨꯝ ꯄꯤꯞꯄꯣꯏ ꯀꯩꯞꯄꯣꯏ ꯇꯧꯔꯒ ꯂꯩꯔꯝꯕꯅꯤ ꯋꯥꯀꯤꯡ ꯆꯠꯀꯦ ꯈꯜꯂꯝꯕꯅꯦꯕꯀꯣ ꯅꯣꯡꯁꯤꯗ ꯑꯃꯨꯛ ꯊꯥꯖꯤꯜꯂꯛꯄꯗ ꯑꯩꯅ ꯐꯛ ꯇꯥꯗꯅ ꯇꯧ ꯂꯩꯔꯦ ꯇꯧꯔꯤꯁꯦ
ꯅꯣꯡꯁꯤ ꯁꯨꯅ ꯇꯥꯗꯕ ꯈꯔ ꯇꯥꯔꯒ ꯆꯠꯂꯥꯎꯅ ꯍꯥꯡꯉꯗꯤ ꯐꯕ ꯊꯕꯛ ꯀꯩꯀꯥ ꯇꯧꯕ ꯈꯣꯠꯄꯗꯗꯤꯅꯦ ꯌꯥꯝ ꯕꯦꯔꯥ ꯀꯥꯕꯅꯤ ꯆꯠꯊꯣꯛ ꯈꯣꯠꯇꯣꯛꯄꯗꯗꯤ ꯑꯗꯨꯅ ꯊꯤꯜꯂꯤ ꯊꯤꯜꯂꯤ ꯊꯤꯜꯂꯤ ꯇꯥꯑꯅꯤ ꯑꯗꯒꯤ ꯑꯃꯨꯛ ꯂꯦꯞꯄꯅꯤ ꯆꯠꯄ ꯌꯥꯗꯕ ꯅꯤꯡꯗꯅ ꯑꯃꯨꯛ ꯊꯣꯛꯑꯅꯤ ꯑꯗꯩꯗꯤ ꯊꯤꯂꯤ ꯑꯃꯨꯛ ꯇꯥꯔꯛꯑꯅꯤ ꯊꯕꯛ ꯆꯠꯊꯣꯛ ꯈꯣꯠꯇꯣꯛꯄꯗꯗꯤ ꯌꯥꯝꯅ ꯕꯦꯔꯥ ꯀꯥꯕ ꯌꯨꯝꯗ ꯂꯩꯕꯕꯨꯕꯨ ꯌꯨꯝꯗ ꯂꯩꯕ ꯑꯣꯏꯗꯤ ꯐꯕ
ꯑꯗꯨ ꯋꯥꯀꯤꯁ ꯋꯥꯀꯤꯁꯤ ꯀꯩ ꯆꯄꯄꯗꯦꯗꯤ ꯁꯕ ꯊ ꯀꯛꯄꯗꯕꯨ ꯑꯣꯏꯔꯣ ꯑꯗꯤ ꯋꯥꯈꯜꯁꯦ ꯈꯔ ꯅꯨꯡꯉꯥꯏꯕ ꯍꯥꯏꯗꯤ ꯍꯨꯃꯥꯡ ꯊꯣꯛꯣꯔꯦ ꯀꯩꯅꯣ ꯇꯧꯔꯨꯔꯦ ꯍꯥꯏꯇꯥꯔꯒꯗꯤ ꯆꯥꯅꯤꯡꯕꯗ ꯑꯗꯨꯝ ꯆꯥꯕ ꯌꯥꯏꯑꯕ ꯅꯠꯇ꯭ꯔꯒꯗꯤ ꯑꯩꯅ ꯇꯧꯔꯤꯁꯤꯕꯣ ꯑꯗꯨꯝ ꯐꯝꯖꯤꯜꯂꯁꯤ ꯆꯥꯕ ꯂꯩꯁꯨ ꯐꯒꯗ꯭ꯔꯥ ꯍꯣꯏꯀꯗ꯭ꯔꯥ ꯑꯗꯨꯝ ꯈꯟꯖꯤꯜꯂ ꯂꯩꯕꯒꯤꯀꯣ ꯀꯩꯝꯇ ꯆꯥꯕꯁꯤ ꯆꯅꯤ ꯑꯗꯨꯇꯥꯔꯁꯨ ꯆꯥꯕꯗ ꯑꯗꯨꯝ ꯅꯨꯡꯉꯥꯏꯉ ꯆꯥꯗ ꯆꯥꯕ ꯑꯣꯏꯗꯕꯗꯣ ꯑꯗꯨꯃꯥꯏꯅ ꯇꯧꯋꯦꯕꯀꯣ ꯑꯗꯨꯃꯥꯏꯅ ꯈꯟꯗꯦ
ꯑꯩꯁꯨ ꯉꯁꯥꯏꯗꯒꯤ ꯊꯕꯛ ꯇꯧꯔꯨꯕꯩ ꯐꯝꯖꯜꯂꯨꯕꯒꯤ ꯉꯥꯏꯍꯥꯛ ꯂꯩꯔꯒ ꯑꯩꯁꯨ ꯀꯩꯅꯣ ꯇꯧꯗꯣꯏꯅꯤ ꯈꯤꯇꯪ ꯆꯣꯡ ꯐꯟꯕ ꯈꯔ ꯇꯧꯔꯒ ꯁꯥꯖꯦꯜ ꯈꯔ ꯇꯧꯗꯣꯏꯅꯤ ꯅꯠꯇ꯭ꯔꯗꯤꯅꯦ ꯑꯩ ꯏꯁꯥꯁꯦ ꯅꯣꯏꯈꯠꯄꯩ ꯇꯥꯏꯞꯇ ꯇꯧꯔꯒ ꯑꯩꯈꯣꯏꯒꯤ ꯂꯨꯝꯁꯨ ꯂꯨꯝꯊꯕꯗꯣ ꯑꯗꯨ ꯑꯣꯏꯌꯦꯕ ꯍꯨꯃꯥꯡ ꯍꯦꯛ ꯂꯧꯊꯣꯛꯎꯧꯗꯕꯗ ꯏꯁꯥꯁꯦ ꯂꯨꯝꯊꯔꯒ ꯏꯁꯥ ꯏꯅꯨꯡ ꯅꯨꯡꯉꯥꯏꯇꯕꯗꯣ ꯏꯁꯥꯅ ꯑꯗꯨꯝ ꯈꯟꯖꯕꯗꯣ ꯑꯗꯨ ꯑꯣꯏꯌꯦꯕ ꯑꯗꯨ ꯑꯩꯁꯨ ꯁꯥꯟꯅꯗꯣꯏꯅꯤ ꯉꯍꯥꯛ ꯂꯩꯔꯒ ꯁꯥꯟꯅꯗ꯭ꯔꯒꯗꯤꯅꯦ ꯏꯁꯥ ꯁꯦ ꯈꯪꯗꯦ ꯅꯨꯡꯉꯥꯏꯇꯦ
ꯎ ꯈꯪꯉꯅꯦ ꯍꯧꯖꯤꯛ ꯀꯥꯟꯆꯤꯡ ꯄꯨ ꯀꯩ ꯀꯩ ꯆꯥꯔꯤꯒꯦ ꯏꯟꯖꯥꯡ ꯅꯥꯄꯤꯁꯤꯅ ꯃꯇꯝ ꯃꯇꯝꯒꯤꯁꯨ ꯑꯗꯨꯝ ꯆꯥꯔꯤꯕ ꯀꯃꯥꯏ ꯀꯃꯥꯏꯅ ꯇꯧꯔꯤꯒꯦ
ꯃꯇꯝ ꯃꯇꯝꯒꯤ ꯍꯟꯖꯥꯡ ꯑꯗꯨꯝ ꯆꯥꯔꯤꯗ ꯏꯟꯖꯥꯡꯗꯤ ꯑꯗꯨꯝ ꯑꯩꯒꯤꯗꯤ ꯁꯧꯔꯤ ꯊꯣꯡꯕꯁꯤꯁꯨ ꯌꯥꯝ ꯄꯥꯝꯃꯦꯕꯀꯣ ꯄꯥꯛꯅꯝꯒꯨꯝꯕ ꯑꯃ ꯇꯧꯔꯒ ꯑꯗꯒꯤ ꯑꯩꯅ ꯄꯥꯝꯃꯤꯁꯦ ꯁꯤꯡꯖꯨ ꯑꯩꯈꯣꯏꯒꯤ ꯑꯗꯨꯝ ꯊꯣꯏꯗꯤꯡ ꯕꯦꯁꯣꯟ ꯈꯔ ꯍꯥꯞꯄꯒ ꯑꯗꯨꯝ ꯆꯥꯕꯗꯣ ꯑꯗꯨ ꯌꯥꯝ ꯆꯥꯅꯤꯡꯉꯦ ꯆꯥꯛ ꯏꯁꯤꯡ ꯆꯥꯕꯗ ꯑꯗꯒꯤ ꯊꯕꯤ ꯑꯍꯤꯡꯕ ꯁꯂꯥꯠꯀꯤ ꯇꯥꯏꯞꯇ ꯑꯗꯨꯝ ꯆꯥꯕꯗꯣ ꯀꯩꯝꯇ ꯑꯇꯩ ꯑꯇꯩ ꯌꯥꯎꯗ꯭ꯔꯁꯨ ꯊꯕꯤ ꯉꯥꯛꯇ ꯆꯥꯔꯁꯨ ꯑꯗꯨꯝ ꯍꯥꯎꯖꯩ ꯑꯩꯗꯤ
ꯍꯣꯏꯁꯨ ꯍꯣꯏ ꯑꯩꯁꯨ ꯊꯕꯤꯗꯣ ꯑꯗꯨꯝ ꯄꯥꯝꯃꯦ ꯍꯥꯏꯕꯗꯤ ꯈꯔ ꯑꯃꯗꯤꯝ ꯂꯩꯌꯦꯕꯀꯣ ꯊꯕꯤ ꯆꯥꯕ ꯀꯅ ꯃꯥꯒꯤ ꯃꯍꯤꯡ ꯍꯥꯏꯗꯤ ꯃꯅꯝ ꯑꯃ ꯂꯩꯕꯗꯣ ꯍꯥꯏꯅꯗꯦ ꯈꯣꯠꯇꯦ ꯑꯗꯒꯤ ꯄꯨꯛ ꯂꯨꯝꯃꯤ ꯈꯣꯠꯂꯤ ꯇꯧꯕꯗꯣ ꯑꯩꯗꯤ ꯑꯗꯨꯒꯨꯝꯕꯗꯨ ꯀꯩꯁꯨ ꯂꯩꯇꯦꯕ ꯑꯗꯨꯝ ꯍꯤꯡ ꯑꯗꯨꯝ ꯄꯠ ꯊꯠꯂꯒ ꯑꯩꯈꯣꯏ ꯏꯪꯈꯣꯜꯗꯒ ꯍꯧꯕꯁꯤꯗꯤꯀꯣ ꯆꯥꯝꯕꯣꯏ ꯆꯥꯝꯗꯕꯣꯏ ꯇꯧꯔꯒ ꯈꯨꯟꯅ ꯈꯛ ꯇꯥꯟꯊꯣꯛꯄꯤꯔꯒ ꯃꯥꯒꯤꯁꯨ ꯃꯇꯨ ꯃꯥꯟꯕ ꯑꯗꯗꯒꯤ ꯀꯩꯅꯣꯥꯃꯥꯟꯕ ꯇꯤꯡꯈꯪ ꯃꯥꯟꯕ ꯑꯇꯣꯞꯄ ꯑꯃ ꯄꯥꯟꯕꯅꯦꯕꯀꯣ ꯁꯤꯠꯇꯣꯛꯄꯤꯈ꯭ꯔꯅꯤ ꯑꯗꯨꯒ ꯊꯨꯝ ꯇꯛ ꯉꯝꯃꯒ ꯆꯥꯝꯃ ꯆꯥꯝꯗꯁꯨ ꯈꯨꯠꯅ ꯇꯔ ꯇꯧꯔꯒ ꯑꯗꯨꯝ ꯊꯨꯝ ꯈꯔ ꯅꯝꯃꯒ ꯑꯗꯒꯤ ꯑꯃꯣꯔꯣꯛ ꯇꯦꯛꯄꯒ ꯇꯧꯔꯒ ꯆꯥꯕꯗ ꯑꯗꯨꯝ ꯍꯥꯎꯕꯅꯦ ꯇꯨꯝ ꯍꯧꯔꯀꯥꯟꯗ ꯆꯥꯕꯗꯣ
ꯍꯥꯎꯕꯅꯦ ꯎꯝ ꯅꯨꯡꯊꯤꯟꯗ ꯆꯥꯕ ꯌꯥꯝ ꯍꯥꯎꯕꯅꯦ ꯊꯕꯤꯁꯦ ꯅꯨꯡꯁꯥ ꯁꯥꯕꯒꯤ ꯑꯩꯈꯣꯏꯒꯤ ꯍꯥꯐꯦꯠꯀ ꯇꯨꯝꯃꯨꯔꯒ ꯍꯧꯒꯥꯠꯂꯛꯄꯗꯅꯦꯀꯣ ꯃꯣꯔꯣꯛ ꯑꯇꯦꯛꯀ ꯇꯧꯔꯒ ꯅꯝꯃ ꯆꯥꯕꯗ ꯌꯥꯝ ꯍꯥꯎꯕꯅꯦꯕ ꯑꯗꯨꯒ ꯊꯕꯤꯅꯦ ꯌꯥꯝ ꯍꯥꯎꯕ ꯑꯃꯅ ꯑꯩꯈꯣꯏꯒꯤ ꯄꯥꯜꯂꯤꯉꯩꯗ ꯑꯩꯈꯣꯏꯒꯤ ꯃꯥꯒꯤ ꯃꯇꯨꯒ ꯆꯣꯝꯃꯤꯉꯩ ꯃꯔꯛꯇ ꯑꯃ ꯂꯩꯕꯗꯣ ꯈꯤꯇꯪꯁꯨ ꯆꯥꯎꯈꯠꯂꯛꯀ ꯇꯧꯕꯗꯣ ꯃꯄꯨꯡꯁꯨ ꯐꯥꯗ꯭ꯔꯤꯉꯩꯒꯤ ꯃꯔꯛ ꯑꯃ ꯂꯩꯕꯅꯦꯕꯀꯣ ꯑꯗꯨ ꯀꯥꯟꯗꯨꯗ ꯆꯥꯕꯗꯣ ꯊꯣꯝꯂꯤ ꯁꯥꯔꯤ ꯇꯧꯔꯒ ꯌꯥꯝ ꯍꯥꯎꯕ ꯑꯃꯅꯦ ꯑꯗꯨꯁꯨ
ꯍꯣꯏ ꯑꯗꯨꯅ ꯏꯁꯥꯒꯤ ꯌꯨꯝꯗ ꯏꯁꯥꯒꯤ ꯌꯨꯝꯗ ꯄꯥꯜꯂꯒ ꯑꯗꯨꯃꯥꯏꯅ ꯆꯥꯖꯕꯗꯨꯗꯤ ꯌꯥꯝ ꯍꯥꯎꯕꯅꯦꯕ ꯀꯣ ꯑꯩꯗꯤꯈꯨ ꯈꯨꯗꯥꯛ ꯇꯥ ꯍꯦꯛ ꯑ ꯆꯥꯕꯥ ꯆꯥꯕꯗꯣ ꯑꯗꯨꯃꯥꯏꯅ ꯇꯧꯕꯗꯣ ꯌꯥꯝ ꯍꯥꯎꯕꯅꯦ
ꯀꯥꯏ ꯈꯨꯗꯛꯇ ꯍꯦꯛꯂꯗꯤ ꯃꯁꯥꯅ ꯍꯥꯎꯕ ꯇꯥꯕꯅꯤ ꯀꯩꯅꯣ ꯑꯩꯈꯣꯏꯅ ꯆꯥꯔꯤꯁꯤꯗꯤ ꯈꯨꯗꯛꯇ ꯍꯦꯛꯂꯛꯄ ꯑꯝꯇ ꯅꯠꯇ꯭ꯔꯦ ꯅꯣꯡꯅꯤꯅꯤ ꯅꯣꯡꯅꯤꯅꯦ ꯂꯦꯜꯂꯛꯄꯅꯤ ꯅꯨꯃꯤꯠ ꯍꯞꯇꯥ ꯂꯦꯟꯕꯁꯨ ꯌꯥꯎꯔꯝꯃꯗꯣꯏꯅꯤ ꯃꯦꯟ ꯃꯥꯟꯇꯥꯄꯣꯠꯇꯦ ꯑꯗꯒꯤ ꯌꯥꯝ ꯅꯧꯕ ꯄꯣꯠꯁꯨ ꯄꯨꯊꯣꯛꯄꯤꯔꯣꯏꯗꯣꯏꯅꯤ ꯃꯣꯏꯗꯤꯀꯣ ꯃꯄꯨꯡ ꯐꯥꯔꯦ ꯍꯥꯏꯔ ꯀꯥꯟꯗ ꯍꯦꯜꯂꯛꯀꯗꯣꯏꯅꯦꯕ
ꯍꯣꯏꯅꯦ ꯃꯣꯏꯁꯨ ꯀꯩꯅꯣ ꯇꯧꯖꯕꯅꯤꯅ ꯍꯥꯏ ꯗ ꯍꯥꯏ ꯌꯣꯟꯅꯕ ꯈꯣꯠꯅꯕ ꯊꯥꯖꯕꯅꯤꯅ ꯑꯗꯨ ꯅꯧꯗ꯭ꯔꯤꯉꯩ ꯍꯦꯛꯇꯗꯤ ꯃꯣꯏꯗꯗꯤ ꯑꯃꯨꯛ ꯁꯦꯟꯗꯣꯡ ꯃꯥꯡꯕ ꯈꯣꯠꯄ ꯑꯗꯨ ꯑꯣꯏꯗꯣꯏꯅꯤꯅ ꯑꯗꯨꯗꯨꯅ ꯑꯗꯨꯝ ꯃꯄꯨꯡ ꯐꯥ ꯍꯦꯛꯄꯅꯗꯤ ꯃꯣꯏꯗ ꯍꯥꯏꯗꯤ ꯉꯥ ꯌꯣꯟꯕꯒ ꯑꯗꯒꯤ ꯑꯃꯈꯛꯇꯪ ꯌꯣꯟꯕ ꯃꯃꯟꯗꯨ ꯃꯥꯟꯅꯔꯤꯕ ꯈꯤꯇꯪ ꯅꯣꯡꯃꯅꯤꯅꯦ ꯉꯥꯏꯔ ꯃꯄꯨꯡ ꯐꯥꯔ ꯍꯦꯛꯑꯒ ꯃꯥꯏ ꯌꯣꯟꯕꯅ ꯐꯩꯗꯅꯀꯣ
ꯐꯩ ꯐꯩ ꯑꯗꯨꯕꯨꯗꯤ ꯆꯨꯝꯃꯦ ꯃꯣꯏꯅ ꯇꯧꯔꯤ ꯗꯣꯕꯨꯗꯤ ꯃꯣꯏ ꯃꯤꯁꯨ ꯋꯥꯅ ꯊꯥꯖꯔꯒ ꯁꯦꯟꯗꯣꯡ ꯂꯩꯇ꯭ꯔꯗꯤ ꯀꯩꯗꯧꯅꯤ ꯑꯗꯨꯗꯅ ꯃꯣꯏꯁꯨ ꯑꯋꯥꯃꯟꯗꯣ ꯃꯥꯡꯗꯅꯕꯅ ꯍꯣꯠꯅꯔꯛꯏꯅꯤ
ꯈꯪꯉꯤꯗ ꯑꯩꯈꯣꯏ ꯁꯤꯗꯗꯤ ꯊꯕꯤꯒꯁꯦ ꯌꯥꯝ ꯍꯣꯡꯉꯦ ꯃꯤꯗꯗꯤ ꯍꯧꯖꯤꯛ ꯅꯍꯥꯟ ꯆꯠꯄ ꯀꯥꯟꯗ ꯊꯣꯕꯤ ꯐꯪꯉꯦ ꯐꯪꯗꯦ ꯅ ꯇꯧꯗꯅ ꯀꯤꯂꯣꯗ ꯅꯤꯐꯨ ꯌꯥꯡꯈꯩꯒ ꯄꯤꯒꯦ ꯇꯧꯏ ꯑꯗꯒꯤ ꯑꯩꯈꯣꯏꯅꯥꯟ ꯁꯦ ꯗ ꯒꯤ ꯑꯩꯈꯣꯏ ꯅꯍꯥꯟ ꯌꯣꯟꯕ ꯐꯟ ꯀꯨꯟꯀꯨꯃꯥ ꯈꯤꯇꯪ ꯄꯤꯖꯕ
ꯍꯣꯡꯉꯦ ꯑꯗꯨꯗꯤ
ꯑꯩꯅ ꯑꯩ ꯊꯕꯤꯗꯅꯤꯡꯗꯤ ꯂꯩꯍꯨꯕꯅꯤ ꯐꯪꯍꯧꯗꯦ ꯈꯣꯠꯁꯦꯅ ꯍꯥꯏꯕ ꯃꯥꯅ ꯑꯁ ꯑꯩꯈꯣꯏꯗ ꯃꯌꯥꯝ ꯂꯩꯍꯧꯕꯅꯦ ꯑꯩꯈꯣꯏ ꯏꯅꯥꯎꯄꯥꯅꯁꯨ ꯃꯌꯥꯝ ꯂꯩꯔꯦ ꯑꯩꯈꯣꯏꯒꯤ ꯅꯪ ꯑꯗꯨꯝ ꯂꯧꯕꯁ ꯂꯧꯕ ꯂꯥꯛꯑꯣꯅ ꯑꯩꯅ ꯑꯃꯨꯛ ꯊꯕꯤ ꯂꯧꯕꯒꯤꯗꯃꯛꯇ ꯑꯗ ꯃꯣꯏꯗ ꯍꯥꯡ ꯆꯠꯄꯗ ꯊꯠꯜꯂꯤꯅ ꯍꯥꯏꯗꯤ ꯑꯉꯥꯡꯁꯨ ꯃꯌꯥꯝ ꯂꯩꯕꯅꯤꯅ ꯀꯩꯅꯣꯝꯃ ꯄꯨꯗꯕ ꯈꯣꯠꯇꯕ ꯌꯥꯗꯦꯅ ꯊꯧꯕꯤ ꯂꯧꯕꯤ ꯆꯕ ꯑꯗꯨꯅ ꯍꯦꯟꯅ ꯄꯩꯁꯥ ꯇꯤꯡꯉꯦꯕ ꯍꯥꯏꯕꯗꯤ ꯑꯉꯥꯡꯗꯣ ꯑꯩꯈꯣꯏꯒꯤ ꯃꯆꯥ ꯑꯅꯤꯃꯨꯛ ꯂꯩꯔꯦ ꯑꯗꯒꯤ ꯃꯅꯥꯎ ꯃꯄꯥꯒꯤ ꯃ ꯃꯆꯥꯃꯨꯛ ꯂꯩꯔꯦ ꯑꯗꯨꯝ ꯀꯩꯅꯣꯝ ꯗꯤ ꯂꯩꯗꯕ ꯌꯥꯔꯣꯏꯗ ꯀꯩꯅꯣꯝ ꯂꯩꯔꯗꯤ ꯑꯃꯅꯅꯁꯨ ꯌꯥꯔꯔꯣꯏ ꯑꯗꯨꯝ ꯈꯔ ꯑꯗꯨꯝ ꯂꯩꯗꯗꯤ ꯆꯪꯕꯗ ꯅꯨꯡꯉꯥꯏꯇꯕꯒꯤꯀꯣ ꯑꯗꯨꯝ ꯆꯠꯇ꯭ꯔꯕ
ꯅꯨꯡꯉꯥꯏꯇꯕꯅꯦ ꯑꯉꯥꯡ ꯂꯩꯕꯁꯦ ꯑꯩꯁꯨꯅꯦ ꯑꯩꯈꯣꯏ ꯅꯣꯏꯗꯥꯥꯟꯗ ꯁꯔꯣꯏ ꯆꯠꯄꯁꯦ ꯃꯣꯏ ꯃꯌꯥꯝꯕꯩ ꯃꯆꯥꯅꯨꯄꯤ ꯑꯅꯤ ꯂꯩꯌꯦꯕꯀꯣ ꯃꯁꯦ ꯄꯤꯕꯥ ꯌꯥꯎꯗꯦꯕ ꯑꯗꯣ ꯑꯩ ꯅꯨꯡꯉꯥꯏꯇꯗꯅꯅꯦ ꯃꯣꯏꯒꯤ ꯊꯣꯡꯒꯥꯟ ꯃꯌꯥꯒꯤꯗ ꯗꯨꯀꯥꯟꯗꯨꯗ ꯑꯗꯨꯝ ꯆꯪꯉꯒꯅꯦ ꯆꯤꯞꯁ ꯅꯤ ꯈꯪꯗꯦ ꯀꯦꯛꯅꯤ ꯈꯪꯗꯦ ꯂꯩꯗꯅꯀꯣ ꯆꯣꯀ꯭ꯂꯦꯠꯅꯤ ꯈꯪꯗꯦ ꯑꯗꯨꯣꯝ ꯂꯩ ꯄꯕꯤꯔ ꯆꯪꯗꯣꯏꯅꯦꯕ ꯁꯨꯝ ꯅꯨꯡꯉꯥꯏꯇꯕꯒꯤ ꯑꯉꯥꯡ ꯂꯩꯕꯁꯦ ꯁꯨꯝ ꯃꯤ ꯂꯥꯛꯄꯁꯦ ꯃꯣꯏꯁꯦ ꯑꯩꯈꯣꯏꯒꯤ ꯁꯨꯝ ꯆꯥꯅꯤꯡ ꯊꯛꯅꯤꯡꯕꯒꯤ ꯀꯩꯅꯣꯝ ꯑꯗꯨꯝ ꯌꯥꯎꯕꯅꯦꯕ ꯑꯉꯥꯡ ꯍꯥꯏꯗꯅ ꯑꯗꯩ ꯑꯩꯅꯁꯨ ꯑꯗꯨꯝ ꯑꯗꯨꯃꯥꯏꯅ ꯁꯨꯝ ꯂꯩꯔ ꯂꯩꯔꯒ ꯑꯗꯨꯝ ꯆꯠꯂꯕꯅꯤꯅ ꯑꯩ ꯂꯥꯛꯄꯁꯦ ꯑꯗꯨꯝ ꯆꯪꯁꯤꯜꯂꯛꯇꯣꯏꯅꯦꯕ ꯑꯗꯨꯝ ꯑꯩꯈꯣꯏꯅꯒ ꯍꯥꯏꯕꯗꯒ ꯑꯗꯨꯝ ꯌꯥꯕꯗꯣ ꯑꯉꯥꯡ ꯃꯆꯥꯅꯤꯅ ꯑꯗ ꯑꯁ ꯅꯣꯡꯃ ꯂꯩꯍꯧꯗꯕ ꯅꯨꯃꯤꯠ ꯑꯃ ꯌꯥꯎꯋꯦ ꯑꯩꯁꯦ ꯑꯩꯁꯦ ꯅꯨꯡꯉꯥꯏꯇ꯭ꯔꯦꯀꯣ ꯑꯗꯨ ꯀꯩꯣꯝ ꯇꯧꯕꯗꯣ ꯌꯥꯝ ꯊꯨꯅ ꯆꯠꯂꯨꯕꯅꯤꯅꯦ ꯑꯗꯨꯗꯤ ꯑꯩꯅ ꯕꯦꯒꯁꯦ ꯐꯥꯛꯇꯣꯛꯑꯀꯥꯟꯗ ꯕꯦꯒꯛꯇ ꯕꯦꯛ ꯁꯤꯡꯊꯥ ꯌꯥꯎ ꯂꯩꯔꯝꯕꯅꯤꯕ ꯗꯥꯎ ꯌꯥꯎꯔꯦ ꯑꯗꯨꯗ ꯑꯗꯨꯃꯥꯏꯅ ꯇꯧꯔꯒ ꯄꯤꯔꯦ ꯑꯗꯨꯕꯨ ꯍꯔꯥꯎꯋꯦꯕ ꯑꯉꯥꯡꯅꯤꯅ ꯑꯗꯨꯃꯥꯏ ꯑꯗꯨꯝ ꯑꯩꯁꯨ ꯑꯗꯨꯒꯨꯝꯕꯒꯤ ꯍꯩꯅꯕꯤ ꯑꯃ ꯂꯩꯌꯦ ꯑꯆꯥꯄꯣꯠꯀꯨꯝꯕ ꯀꯩꯒꯨꯝꯕ ꯑꯃ ꯂꯩꯔꯒ ꯆꯪꯕꯗ ꯑꯉꯥꯡ ꯂꯩꯔꯗꯤ
ꯍꯣꯏ ꯍꯁꯨ ꯍꯩꯅ ꯇꯥꯕꯅꯦ ꯑꯩꯈꯣꯏꯁꯨ ꯑꯉꯥꯡ ꯑꯣꯏꯔꯤꯀꯥꯟꯗ ꯑꯈꯣꯏꯃꯥꯍꯣꯏꯅ ꯎ ꯀꯩꯅꯣꯝ ꯆꯠꯈ꯭ꯔꯦ ꯍꯥꯏꯗꯤ ꯑꯖꯥꯄꯣꯠ ꯂꯩꯔꯅꯤ ꯍꯥꯏꯗꯤ ꯌꯥꯝꯕ ꯌꯥꯝꯗꯕ ꯅꯠꯇꯕꯀꯣ ꯀꯣꯝꯂꯥ ꯃꯤꯊꯥꯏ ꯑꯃꯇꯪ ꯑꯣꯏꯔꯁꯨ ꯑꯗ ꯁꯪꯒꯜ ꯃ ꯃꯤꯊꯥꯏ ꯑꯃꯇꯪ ꯂꯩꯔꯁꯨ ꯏꯁꯥꯗ ꯌꯥꯝ ꯍꯔꯥꯎꯖꯩ ꯐꯖꯕ ꯀꯩ ꯍꯥꯏꯅꯤ ꯌꯥꯝ ꯅꯨꯡꯉꯥꯏꯖꯕ ꯐꯥꯎꯣꯏ ꯊꯏꯅ ꯉꯥꯏ ꯑꯗꯨꯅꯦꯕꯀꯣ ꯑꯩꯈꯣꯏꯣꯏ ꯊꯕꯛ ꯆꯠꯈ꯭ꯔꯦꯒꯦ ꯍꯥꯏꯔꯗꯤ ꯑꯩ ꯑꯆꯥꯄꯣꯠ ꯂꯩꯔꯛꯑꯅꯤ ꯀꯥꯏꯅ ꯊꯑꯣꯏꯅ ꯉꯥꯏꯔꯒ ꯆꯥꯛꯀꯠ ꯆꯠꯊꯕꯤ ꯇꯧꯔ ꯂꯩꯕꯗꯣ ꯑꯗꯨꯃꯥꯏꯅ ꯇꯧꯋꯤ ꯑꯉꯥꯡ ꯑꯣꯏꯔꯤꯀꯥꯟꯗ ꯅꯣꯡ ꯅꯨꯡꯁꯤ ꯃꯇꯝꯗ
ꯎꯝ ꯑꯩꯈꯣꯏꯁꯨ ꯍꯦ ꯑꯩꯈꯣꯏꯁꯨ ꯀꯅꯥꯝ ꯆꯠ ꯆꯠꯊꯕ ꯆꯠꯊꯣꯛ ꯌꯥꯄꯣꯠꯇꯦ ꯑꯆꯥꯄꯣꯠ ꯂꯩ ꯂꯥꯛꯇꯣꯏꯅꯤꯅ ꯑꯗꯨꯏꯗꯨꯗꯥꯏꯗꯅꯅꯦ ꯑꯩꯈꯣꯏꯒꯤ ꯊꯥꯏꯗꯅꯦ ꯔꯤꯁꯣ ꯇꯔꯥꯃꯔꯤ ꯇꯔꯥꯃꯉꯥꯃꯨꯛ ꯂꯣꯏꯔꯝꯃꯦꯕꯀꯣ ꯑꯗꯨꯗꯨꯅꯅꯦ ꯎꯝ ꯑꯗꯨꯝ ꯔꯤꯁꯣ ꯊꯧꯕ ꯂꯥꯛꯄ ꯃꯤꯁꯤꯡꯁꯦ ꯑꯗꯨꯝ ꯄꯥꯡꯒꯜꯁꯨ ꯌꯥꯎꯏꯤ ꯍꯥꯎꯁꯨ ꯌꯥꯎꯏꯤ ꯑꯗꯒꯤ ꯃ ꯃꯤꯇꯩꯁꯨ ꯌꯥꯎꯏꯤ ꯑꯗꯨ ꯃꯈꯟ ꯂꯣꯏ ꯁꯨꯔꯦꯀꯣ ꯑꯗꯨ ꯊꯧꯕ ꯂꯥꯛꯄꯒꯤꯗꯤꯀꯣ ꯑꯗꯨꯗ ꯃꯣꯏ ꯂꯥꯛꯄꯁꯦ ꯑꯩꯈꯣꯏꯅ ꯑꯉꯥꯡ ꯑꯣꯏꯕꯅꯤꯅ ꯃꯣꯏꯗꯤ ꯉꯁꯥꯏꯒꯤ ꯔꯤꯁꯣꯔꯗꯣ ꯅꯨꯡꯁꯤꯠ ꯈꯔ ꯋꯥꯠꯂꯒꯁꯨ ꯄꯝ ꯇꯧꯔ ꯍꯥꯟꯗꯣꯏꯅꯤꯗꯅꯀꯣ ꯑꯗꯣ ꯄꯝ ꯄꯥꯏꯕꯁꯦ ꯑꯩꯈꯣꯏꯅ ꯇꯟꯕꯅꯤꯅ ꯑꯩꯈꯠꯅ ꯉꯥꯏ ꯇꯧꯗꯣꯏꯅꯦꯕ ꯑꯗꯨꯅ ꯃꯣꯏꯅꯅꯦ ꯃꯣꯏꯅꯅꯦ ꯑꯩꯈꯣꯏꯁꯦ ꯄꯝ ꯄꯥꯏꯕꯗꯣ ꯍꯔꯥꯎꯅꯕꯅꯤꯅꯅꯦ ꯀꯦꯛꯀ ꯂꯩꯔ ꯂꯥꯛꯇꯣꯏꯅꯦꯕꯀꯣ ꯃꯇꯝꯗꯨꯗꯗꯤ ꯀꯦꯛ ꯑꯗꯣ ꯑꯩꯈꯣꯏꯒꯤ ꯍꯪꯒꯥꯝꯄꯥꯟ ꯃꯆꯨꯒꯤ ꯀꯦꯛꯅꯤꯅꯦ ꯍꯥꯏꯅ ꯀꯦꯅꯦ ꯎꯝ ꯑꯗꯨꯒꯤ ꯅꯣꯏ ꯑꯗꯨꯒ ꯕꯔꯥꯅꯤ ꯀ ꯑꯇꯣꯞ ꯑꯝꯇ ꯅꯠꯇꯦꯅꯦ ꯀꯦꯛꯇ ꯉ ꯍꯥꯏꯔꯒ ꯀꯕ ꯃꯆꯨꯒꯤ ꯀꯦꯛ ꯑꯗꯨꯁꯨ ꯑꯩ ꯀꯥꯎꯗ꯭ꯔꯦ ꯅꯣꯏꯒꯤ ꯑꯝꯇ ꯎꯍꯧꯔꯝꯃ ꯑꯗꯨꯗꯤ ꯑꯗꯒꯤ ꯑꯗꯨꯝ ꯂꯩꯔ ꯂꯥꯛꯇꯣꯏꯅꯤ ꯃꯈꯜ ꯃꯈꯟ ꯃꯤꯊꯥꯏꯠꯅꯦ ꯈꯪꯗꯕꯅꯦ ꯈꯪꯗ ꯑꯗꯨ ꯑꯣꯏꯔꯀꯥꯟꯗ ꯑꯩꯈꯣꯏꯅ ꯄꯝ ꯄꯥꯏꯗꯅ ꯂꯩꯔꯛꯇ꯭ꯔꯒꯗꯣꯏꯅꯤ ꯑꯩ ꯄꯝ ꯄꯥꯏꯔꯣꯏ ꯍꯥꯏꯗꯣꯏꯅꯦꯕ ꯈꯟꯕ꯭ꯔꯥ ꯑꯉꯥꯡꯅꯤꯗ ꯑꯩꯈꯣꯏꯁꯨ ꯃꯣꯏꯅ ꯑꯗꯨꯃꯥꯏꯅ ꯇꯧꯕꯤꯕꯒꯤ ꯉꯥꯏ ꯇꯧꯔꯤꯕ ꯑꯁ ꯅꯣꯛꯅꯤꯡꯉ ꯅꯤꯡꯁꯤꯡꯉꯨꯔꯀꯥꯟꯗ ꯅꯣꯡꯃꯕꯨ ꯅꯨꯡꯁꯤ ꯃꯇꯝꯗ ꯋꯥꯕꯜꯂꯥꯛꯑꯔ
ꯑꯅꯦꯝ ꯃ ꯌꯥꯝ ꯅꯨꯡꯁꯤꯕꯅꯦ ꯑꯩꯈꯣꯏꯗꯤ ꯌꯦꯡꯅꯩ ꯍꯦꯛꯇ ꯍꯥꯏꯗꯤ ꯑꯉꯥꯡ ꯑꯣꯏꯔꯤꯀꯥꯟꯗꯗꯤ ꯑꯩꯈꯣꯏ ꯑꯩꯈꯣꯏ ꯍꯧꯖꯤꯛ ꯃꯇꯝꯗꯤ ꯑꯉꯥꯡꯁꯦ ꯌꯥꯝ ꯊꯤꯅ ꯈꯦꯠꯅꯔꯦ ꯑꯩꯈꯣꯏ ꯃꯇꯝꯊꯗꯗꯤ ꯌꯣꯟꯉꯦ ꯍꯦꯛꯇ ꯁꯥꯟꯅꯕꯗ ꯈꯣꯠꯇꯅ ꯆ ꯇꯨꯁꯟ ꯆꯠꯄ ꯆꯠꯄ ꯀꯁꯦ ꯊ꯭ꯔꯨꯠ ꯊ꯭ꯔꯨꯠ ꯆꯤꯡꯈꯠꯂꯒ ꯈꯨ ꯇꯩꯁꯤꯜꯂꯒ ꯏꯁꯤꯡꯁꯤꯅꯅꯦ ꯍꯨꯃꯥꯡ ꯇꯝꯃ ꯆꯪꯁꯤꯜ ꯗ ꯀ꯭ꯔꯣꯐꯨ ꯈꯪꯗꯦ ꯕ꯭ꯔꯥꯏ ꯈꯪꯗꯦ ꯁꯤꯡ ꯊꯝꯕꯁꯤꯗ ꯃꯃꯥꯡ ꯑꯣꯔ ꯇꯥꯕꯁꯤꯅ ꯀꯣꯟꯁꯤꯅ ꯆꯨꯞꯂꯨꯁꯨꯅꯦ ꯈꯨꯠꯁꯤ ꯂꯨꯞꯄ ꯌꯥꯎ ꯂꯨꯞꯇꯕ ꯌꯥꯎ ꯑꯩꯈꯣꯏ ꯑꯗꯨꯃꯥꯏꯅ ꯃꯌꯥꯝ ꯐꯨꯕꯁꯨ ꯃꯌꯥꯝ ꯌꯥꯎꯔꯛꯄꯅꯦ ꯍꯥꯏꯕꯗꯤ ꯋꯥꯔꯨꯕꯒꯤ ꯑꯣꯔ ꯇꯥꯔꯦ ꯍꯨꯃꯥꯡꯅꯤ ꯈꯪ ꯇꯟ ꯇꯥꯁꯤꯟꯕꯗꯣ ꯑꯗꯣ ꯊꯛꯅꯕꯅꯕꯁꯤꯡ ꯈꯧꯔꯥꯡꯕꯅ ꯍꯦꯃꯟꯕꯒꯤꯀꯣ ꯍꯥꯏꯗꯤ ꯀꯌꯥꯝ ꯌꯥꯎꯔꯤꯣ ꯈꯪꯗꯕꯤꯗꯖꯤꯛ ꯊꯛ ꯑꯩꯈꯣꯏꯒꯤ ꯃꯣꯏꯗ ꯑꯃꯨꯛ ꯍꯟꯊꯅ ꯃꯣꯏ ꯑꯄꯗꯨ ꯑꯣꯏꯕꯒꯤ ꯀꯥꯏ ꯀꯥꯏ ꯁꯥꯟꯅꯔꯏ ꯍꯥꯏꯕꯁꯨ ꯈꯪꯗꯕꯅꯤꯅꯀꯣ ꯑꯗꯨꯃꯥꯏꯅ ꯇꯧꯔꯒ ꯌꯥꯎꯕ ꯑꯗꯒꯤ ꯂꯩꯀꯥꯏꯒꯤ ꯆꯦ ꯆꯟ ꯑꯗꯒꯤ ꯑꯗꯩ ꯁꯨꯃꯥꯡꯁꯤꯅ ꯄꯔꯦꯡ ꯁꯥꯟꯅ ꯐꯥꯎꯅꯕꯅꯤꯅ ꯎꯒꯂꯥꯎꯕꯤ ꯈꯔ ꯁꯥꯟꯅꯅꯤ ꯑꯗꯗꯒꯤ ꯀꯂꯣ ꯄꯤꯈ꯭ꯔꯥ ꯁꯥꯟꯅꯅꯤ ꯇꯣꯛꯂꯥꯎꯕꯤ ꯈꯔ ꯁꯥꯟꯅꯅꯤ ꯂꯩꯀꯥꯏꯒꯤ ꯀꯩꯅꯣꯁꯦ ꯀꯣꯝꯇ ꯂꯩꯕ ꯌꯥꯗꯦ ꯑꯩꯈꯣꯏꯅꯅꯦ ꯁꯤꯠꯇꯣꯏꯅꯦꯕ ꯑ ꯇꯨꯔꯦꯟꯗ ꯅꯥꯟꯊꯕꯤ ꯁꯥꯟꯅꯕ ꯃꯔ ꯑꯃ ꯊꯟꯁꯤꯗ ꯇꯥꯛ ꯃꯌꯥꯝ ꯇꯥꯗꯅ ꯑꯗꯨ ꯌꯥꯠꯄꯒꯤ ꯈꯣꯠꯄꯒꯤ ꯑꯗꯒꯤ ꯈꯨꯠꯇꯁꯨ ꯗꯥꯛ ꯇꯥꯔꯤ ꯍꯥꯏꯩꯅꯧ ꯍꯨꯔꯥꯏ ꯑꯃꯗ ꯈꯣꯡꯕꯥꯟ ꯆꯣꯡꯕꯗ ꯂꯤꯜꯂꯤ ꯃꯆꯦꯠꯅ ꯌꯥꯠꯈꯤꯕꯒꯤ ꯑꯗꯒꯤꯅꯦ ꯐꯧ ꯌꯦꯩꯕ ꯃꯇꯝ ꯑꯣꯏꯔꯅꯤꯅ ꯐꯧ ꯐꯧꯁꯦ ꯆꯔꯣꯡ ꯆꯔꯣꯡ ꯍꯥꯟꯅꯗꯤ ꯃꯤꯅ ꯈꯨꯟꯕꯅꯤꯅꯀꯣ ꯑꯗꯨꯝ ꯆꯔꯣꯡꯁꯦ ꯌꯥꯝꯗ꯭ꯔꯁꯨ ꯍꯥꯏꯗꯤ ꯐꯩꯗꯣꯝ ꯑꯃꯗ ꯑꯗꯨꯝ ꯑꯗꯨꯝ ꯈꯔ ꯑꯗꯨꯝ ꯇꯥꯏꯑꯕ ꯆꯪ ꯀꯨꯟ ꯀꯨꯟꯊ꯭ꯔꯥꯃꯨꯛ ꯇꯥꯔꯅꯤꯅ ꯈꯣꯝꯖꯤꯜꯂꯅꯤꯗꯅ ꯑꯗꯨꯒ ꯑꯗꯨꯝ ꯑꯩꯈꯣꯏ ꯃꯔꯤ ꯃꯉꯥ ꯃꯥꯟꯅ ꯈꯣꯝꯖꯤꯜꯂꯅꯤ ꯑꯗꯨꯝ ꯊꯨꯝꯃꯣꯛ ꯑꯃ ꯊꯣꯛꯇꯣꯏꯅꯦꯕ ꯑꯗꯨꯗꯤ ꯑꯗꯨꯏꯗꯨꯅ ꯌꯩꯕꯗꯀꯣ ꯊꯨꯝꯃꯣꯛ ꯑꯃ ꯊꯣꯛꯄꯗꯨꯅ ꯌꯩꯔ ꯐꯧꯗꯣꯛꯑꯅꯤ ꯐꯧꯗꯣꯛꯇꯅ ꯆꯦꯡ ꯇꯛꯇꯣꯏꯅꯦꯕ ꯆꯦꯡ ꯇꯛꯑꯒ ꯑꯩꯈꯣꯏꯒꯤ ꯕꯣꯔꯥ ꯈꯪꯗꯦ ꯑꯗꯩ ꯑꯃ ꯈꯪꯗꯦ ꯇꯟ ꯈꯪꯗꯦ ꯍꯧꯔꯒ ꯑꯗꯨꯝ ꯆꯥꯕ ꯑꯗꯨꯝ ꯀꯩꯅꯣ ꯇꯧꯕꯗꯣ ꯑꯗꯨꯃꯥꯏꯅ ꯇꯧꯋꯤꯅꯨꯡ ꯁꯤꯕ ꯃꯇꯝꯗꯣ ꯍꯧ
ꯂꯥꯛꯑꯔꯣꯏ ꯏ ꯄꯨꯡꯉꯣ ꯑꯗꯨꯒꯨꯝꯕ ꯃꯇꯝꯗꯣ ꯑꯃꯨ ꯍꯟꯅ ꯅꯣꯡꯃꯨ ꯅꯨꯡꯁꯤ ꯅꯪꯒꯤ ꯋꯥꯔꯤꯗ ꯇꯥꯔꯒ ꯃꯣꯏꯅ ꯅꯃ ꯅꯣꯡꯃꯣ ꯅꯨꯡꯁꯦ ꯑꯩꯈꯣꯏꯅ ꯑꯃꯨꯛ ꯑꯗꯨꯒꯤ ꯃꯗꯨꯗꯤ ꯌꯥꯎꯔ ꯇ꯭ꯔꯦ ꯍꯥꯏꯕꯗꯤ ꯂꯧꯕꯨꯛ ꯂꯝꯍꯥꯡꯗꯤ ꯁ꯭ꯋꯥꯏꯗꯗꯤ ꯑꯃꯨꯛ ꯂꯩꯇ꯭ꯔꯦꯗꯅꯀꯣ ꯑꯩꯈꯣꯏꯒꯤꯅ ꯑꯃꯨꯛꯅ ꯏꯁꯃꯥꯔꯠ ꯕꯣꯔꯣꯟ ꯁꯥꯟꯅꯕ ꯑꯗꯒꯤ ꯀꯩꯅꯣ ꯀꯥꯡꯖꯩ ꯁꯥꯟꯅꯕ ꯑꯗꯒꯤ ꯆꯦꯛꯛꯇꯦꯛ ꯀꯣꯄꯤ ꯁꯥꯟꯅꯕ ꯑꯁ ꯃꯣꯠꯄꯗꯤ ꯌꯥꯝ ꯃꯣꯠꯇꯣꯏꯅꯤꯕ ꯍꯥꯏꯕꯗꯤ ꯂꯩꯕꯥꯛꯇ ꯉꯥꯛꯇ ꯁꯥꯟꯅꯔꯛꯀꯗꯣꯏꯅꯤ ꯃꯥꯔꯕꯣꯜ ꯁꯥꯟꯅꯕ ꯍꯥꯏꯁꯦ ꯃꯗꯩꯗ ꯅꯞꯆ ꯊꯨꯅ ꯆꯤꯡꯈꯠꯇꯣꯏꯅꯤ ꯈꯣꯠꯂꯣꯏ ꯅꯥꯁꯤꯅ ꯑꯗꯒꯤ ꯈꯣꯡꯒ꯭ꯔꯥꯎꯁꯤꯅ ꯍꯨꯛ ꯍꯨꯛ ꯅꯥꯝꯃ ꯌꯥꯎꯗꯕꯗꯨꯅꯅꯦ ꯀꯤꯠ ꯀꯤꯠ ꯅꯝꯖꯟ ꯑꯃꯨꯛ ꯅꯥꯟꯊꯣꯔꯛꯀꯗꯣꯏꯅꯤ ꯑꯃꯨꯛ ꯅꯝꯁꯤꯟꯗꯣꯏꯅꯤ ꯑꯗ ꯑꯩꯒꯤ ꯑꯩꯈꯣꯏ ꯑꯩꯈꯣꯏ ꯃꯤ ꯑꯃꯈꯛꯇꯒꯤ ꯋꯥ ꯅꯠꯇꯦꯕꯁꯦ ꯂꯣꯏꯅꯃꯛꯀꯤ ꯑꯣꯏꯅ ꯆꯠꯅꯕꯤ ꯑꯣꯏꯅ ꯇꯧꯋꯕ ꯈꯪꯕ꯭ꯔꯥ ꯃꯇꯝꯗꯨꯒꯤ ꯑꯣꯏꯅ ꯇꯧꯔꯤꯁꯦ ꯈꯪꯕ꯭ꯔꯥ ꯑꯩꯈꯣꯏ ꯗꯗꯥ ꯑꯍꯟꯁꯤꯅꯅꯦ ꯃꯥꯁꯤꯅꯅꯦ ꯑꯉꯥꯡ ꯃꯆꯥꯗꯧꯅꯅꯦ ꯉꯥꯡ ꯃꯌꯥꯝ ꯃꯔꯁꯤꯅ ꯃꯥꯁꯦ ꯃꯥꯔꯕꯣꯜ ꯁꯥꯟꯅꯕ ꯑꯗꯨꯝ ꯌꯥꯎꯗꯣꯏꯅꯦꯕ ꯈꯪꯕ꯭ꯔꯥ ꯃꯥꯅ ꯃꯥꯅ ꯅꯨꯄꯤ ꯊꯤꯔ ꯃꯇꯨꯡ ꯃꯇꯨꯡ ꯃꯇꯨꯡ ꯀꯥꯏꯗꯪꯗ ꯀꯥꯏꯗꯪꯕꯣꯛꯇꯅꯤ ꯍꯦꯛ ꯌꯥꯎꯔꯝꯃꯤꯁꯦ ꯑꯩꯈꯣꯏ ꯑꯕꯣꯏꯗꯁꯨ ꯑꯩꯈꯣꯏ ꯃꯥꯃ ꯑꯇꯣꯝꯕꯁꯤꯅꯅꯦ ꯆꯥꯛꯀꯧꯕ ꯂꯥꯛꯇ ꯌꯥꯔꯣꯏꯕꯅꯦ ꯃꯥꯁꯨ ꯑꯗꯨꯝ ꯆꯠꯇꯣꯏꯅꯦꯕ ꯃꯌꯨꯝ ꯄꯥꯜꯂꯝ ꯃꯇꯨꯡꯨꯡꯕꯣꯛꯇ ꯈꯥꯕ꯭ꯔꯥ ꯑꯩꯁꯨ ꯉꯨꯅꯦ ꯃꯃꯥꯡ ꯆꯍꯤꯗꯇꯪ ꯑꯩꯅ ꯆ ꯍꯧꯕ ꯆꯠꯇ꯭ꯔꯤꯁꯦ ꯑꯩꯒꯤ ꯄꯨꯟꯁꯤꯗ ꯆ ꯀꯧꯕꯁꯦ ꯑꯍꯨꯝ ꯃꯔꯤꯔꯛꯀꯗꯤ ꯆꯠꯂꯝꯃꯣꯏꯗ꯭ꯔꯥ ꯉꯁꯥꯏꯒꯤ ꯂꯩꯇꯕ ꯌꯥꯎꯔꯛꯄꯒꯤꯀꯣ ꯂꯩꯇꯕ ꯌꯥꯎꯔꯛꯄꯩꯁꯦ ꯑꯩꯈꯣꯏ ꯃꯝꯕꯗ ꯈꯇꯪ ꯂꯩꯇꯕ ꯌꯥꯎꯗꯉꯥꯏ ꯃꯣꯏ ꯏꯃꯨꯡꯗꯣ ꯑꯗꯨꯒ ꯁꯥꯒꯩꯒꯤ ꯂꯩꯇꯕ ꯌꯥꯎꯕꯒꯤ ꯆꯥꯛ ꯀꯧꯗꯕꯒꯨꯝꯕ ꯀꯩꯒꯨꯝꯕ ꯌꯥꯎꯕꯗꯣ ꯑꯗꯨ ꯃꯉꯥꯏꯗꯦꯕ ꯑꯇꯩꯗꯤ ꯑꯩ ꯌꯥꯝꯃꯨꯛ ꯆꯠꯇꯕ ꯌꯥꯎꯔꯛꯇꯦ ꯑꯩ ꯄꯣꯛꯂꯛꯄꯗ ꯆꯈ ꯆꯥꯛꯀꯧꯕꯗ ꯑꯗꯨꯝ ꯆꯠꯂ ꯂꯥꯛꯑꯕꯅꯤ ꯏꯃꯥ ꯂꯩꯇ꯭ꯔ ꯃꯇꯨꯡ ꯑꯩ ꯆꯍꯤ ꯑꯃꯃꯨꯛ ꯆꯠꯂꯝꯃꯦꯕꯀꯣ ꯆꯥꯛꯀ ꯇꯣꯟ ꯂꯥꯛꯑꯦ ꯂꯥꯛꯇꯕ ꯌꯥꯔꯣꯏꯅ ꯇꯧꯗꯅ ꯑꯗ ꯑꯩꯅ ꯃꯁꯤꯗꯤ ꯍꯟꯗꯛ ꯆꯍꯤꯁꯤꯃꯗꯤ ꯑꯩ ꯆꯠꯂꯒꯦ ꯁꯨꯡꯁꯣꯏ ꯁꯣꯏꯗꯅ ꯅꯨꯡꯉꯥꯏꯔꯣꯏ ꯏꯃꯥ ꯂꯩꯇ꯭ꯔꯕꯅꯤꯅ ꯑꯩꯁꯨ ꯑꯃꯨꯛ ꯆꯠꯇ꯭ꯔꯗꯤꯦꯅ ꯇꯧꯔꯔꯦ ꯑꯗꯨꯒ ꯑꯃꯨꯛ ꯑꯂꯛꯄ ꯆꯍꯤꯗ ꯍꯟꯗꯛ ꯆꯍꯤꯁꯤꯗ ꯍꯥꯏꯔꯛꯄꯁꯤꯗ ꯃꯃꯥꯡ ꯇꯨ ꯊꯥꯎꯖꯟ ꯇ꯭ꯋꯦꯟꯇꯤ ꯐꯥꯏꯚꯀꯤꯀꯣ ꯁꯤꯗ ꯍꯥꯏꯔꯛꯄꯁꯤꯗꯗꯤ ꯑꯩ ꯑꯩ ꯆꯠꯇ꯭ꯔꯦꯕ ꯑꯗꯣ ꯃꯣꯏꯅ ꯆꯥꯛ ꯂꯣꯏꯔꯦ ꯈꯣꯠꯂꯦꯅ ꯑꯌꯨꯛꯇ ꯑꯃꯨꯛ ꯐꯣꯟ ꯇꯧꯔꯛꯑꯦ ꯑꯗ ꯑꯩꯅ ꯐꯖꯅ ꯑꯗꯨꯝ ꯍꯥꯏꯈ꯭ꯔꯦꯕ ꯑꯩꯅ ꯑꯩ ꯍꯟꯗꯛꯇꯤ ꯂꯥꯛꯑꯔꯣꯏꯒꯦ ꯑꯩꯈꯣꯏ ꯏꯆꯦꯁꯨ ꯁꯣꯝꯗ ꯂꯥꯛꯄꯅꯤꯅ ꯑꯩ ꯃꯣꯏꯒ ꯑꯗꯨꯝ ꯀꯩꯅꯣ ꯇꯧꯔꯒꯦ ꯑꯩ ꯃꯊꯪꯗ ꯑꯃꯨꯛ ꯌꯥꯎꯔꯒꯦ ꯑꯗꯨꯃꯥꯏꯅ ꯇꯧꯔꯒꯅ ꯍꯥꯏꯖꯤꯜꯂꯒꯅ ꯆꯠꯍꯧꯗ꯭ꯔꯤꯅꯤꯃꯤ ꯃꯣꯏꯁꯨ ꯅꯨꯡꯉꯥꯏꯔꯝꯃꯔꯣꯏꯕ ꯍꯣꯏ ꯐꯔꯦ ꯗꯥꯁ ꯁꯔꯃꯁꯦ ꯑꯃꯨꯛ ꯐꯣꯟ ꯑꯃꯨꯛꯁꯨ ꯍꯟꯖꯤꯟ ꯍꯟꯖꯤꯟ ꯇꯧꯁꯜꯂꯛꯑꯦ ꯐꯝꯒꯦꯀꯣ ꯑꯝꯇ